ꯍꯂꯣ
ꯇꯥꯕꯤꯔꯤꯕ꯭ꯔꯣ
ꯇꯥꯏꯌꯦ
ꯇꯥꯕꯤꯕ꯭ꯔꯣ ꯑꯣ ꯑꯣ ꯇꯥꯏꯌꯦ ꯇꯥꯏꯌꯦ ꯉꯁꯤ ꯅꯪ ꯊꯕꯛ ꯌꯥꯝ ꯆꯤꯟ ꯇꯥꯏꯌꯦ ꯇꯥꯏꯌꯦ ꯉꯁꯤ ꯅꯪ ꯅꯪ ꯊꯕꯛ ꯌꯥꯝ ꯆꯤꯟꯕ ꯃꯥꯜꯂꯦ
ꯑꯁ ꯁꯤꯟꯗꯦꯗꯥ ꯑꯉꯥꯟ ꯀꯣꯜꯂꯒ ꯂꯩꯕꯅꯤꯗ
ꯑꯣ ꯑꯥ ꯃꯊꯛ ꯂꯩꯀꯥꯏꯗ ꯆꯠꯄ꯭ꯔꯥ ꯃꯊꯛ
ꯍꯣꯏ ꯍꯣꯏ ꯃꯊꯛ ꯀꯥꯏ ꯉꯁꯥꯏ ꯍꯧꯖꯤꯛꯇꯤ ꯑꯃꯨꯛ
ꯑꯩꯗꯤ ꯌꯨꯝꯗ ꯂꯩꯌꯦ
ꯀꯩꯗꯧꯔꯤꯅꯣ
ꯌꯨꯝꯗ ꯂꯩꯌꯦ ꯑꯁ ꯉꯁꯤ ꯏꯁꯤꯡ ꯂꯩꯇꯕꯣ ꯉꯁꯤꯗꯣ ꯑꯗꯨꯒꯤ ꯏꯁꯤꯡ ꯑꯩꯈꯣꯏꯒꯤ ꯀꯥ ꯑꯅꯤ ꯂꯩꯕ ꯀꯤꯠꯆꯟ ꯑꯅꯤ ꯂꯩꯕ ꯑꯗꯨꯒꯤ ꯑꯅꯤꯗꯨꯗ ꯑꯁ ꯏꯁꯤꯡ ꯌꯥꯜꯂꯦ ꯑꯗꯨ ꯂꯣꯏ
ꯅꯪꯒꯤ ꯅꯣꯢ ꯑꯣ ꯊꯨꯕꯛ ꯌꯥꯝ ꯀꯟꯕ ꯃꯥꯜꯂꯦꯅꯦ ꯍꯥꯟꯗꯥꯛꯁꯦ
ꯑꯁ ꯍꯟꯗꯛ ꯑꯁ ꯆꯠꯊꯣꯛꯄ ꯅꯪꯗꯦ ꯐꯝꯕ ꯃꯇꯝ ꯐꯥꯎ ꯂꯩꯇꯦ ꯑꯗꯨꯒ ꯌꯨꯝ ꯃꯅꯥꯛꯇ ꯅꯥꯄꯤ ꯌꯥꯝ ꯍꯧꯕ ꯑꯗꯨ ꯑꯃꯨꯛ ꯇꯧꯔꯦ ꯑꯁ ꯀꯥꯡꯅ ꯆꯤꯛꯄ ꯃꯔꯣꯟ ꯑꯃ ꯑꯁ
ꯍꯣꯏ ꯑꯩ ꯀꯥꯡ ꯌꯥꯝꯕꯅꯦ ꯑꯩꯒꯤꯁꯨ ꯅꯍꯥꯟꯗꯣ ꯑꯩꯒꯤ ꯑꯩꯈꯣꯏ ꯂꯝꯕꯤ ꯀꯥꯔꯛ ꯄ ꯃꯐꯝꯗ‌ꯣ ꯅꯥꯄꯤ ꯌꯥꯝꯕꯒꯤ ꯁꯦꯡꯗꯣꯛꯀꯦ ꯇꯧꯕꯅꯦꯕ ꯑꯗꯨ ꯂꯣꯏꯗ꯭ꯔꯤ ꯑꯩꯁꯨ
ꯑꯣ ꯇꯞꯅ ꯇꯧꯋ‌ꯣꯍ‌ꯦ ꯅꯣꯏꯗꯤ ꯃꯤ ꯌꯥꯝꯕꯅꯦꯅ ꯇꯧꯕꯤꯅꯕ ꯂꯩꯌꯦ
ꯏ ꯀꯅꯥ ꯀꯅꯥ ꯂꯩꯕꯔꯣꯅꯦ ꯑꯩꯈꯣꯢ ꯇꯧꯕꯤꯅꯤꯉꯥꯢ ꯃꯤ
ꯅꯌꯥꯝꯕ ꯅꯌꯥꯝꯕ ꯑꯆꯧꯕ ꯂꯩꯔꯤꯗꯨꯗꯤ
ꯑ ꯎꯝ ꯑꯆꯧꯕ ꯂꯩꯔꯝꯃꯅꯤ ꯍꯣꯏ ꯐꯪꯇꯦ ꯒꯔꯧꯟꯗ
ꯑꯍꯥꯟꯕ ꯂꯩꯔꯤꯗꯨꯗꯤ ꯅꯪꯗꯤ
ꯌꯥꯗꯦꯅꯦ ꯃꯤꯁꯨ ꯊꯕꯛꯁꯤ ꯆꯠꯂ ꯁꯨꯕꯤꯅꯤꯉꯥꯏ ꯍꯥꯏ ꯌꯥꯗꯦ ꯌꯥꯗꯦ
ꯉꯁꯤ ꯐꯤꯔꯣꯜ ꯁꯨꯔꯒ ꯀꯪꯁꯨ ꯀꯪꯗ꯭ꯔꯦ ꯍꯧꯖꯤꯛꯅ ꯅꯨꯡꯁꯥ ꯊꯣꯛꯂꯛꯑꯦ ꯀꯔꯤꯔꯥ ꯉꯥꯎꯔꯕ꯭ꯔꯥ ꯈꯪꯗꯦ ꯉꯁꯥꯏꯗꯒꯤ ꯊꯣꯛꯂꯛꯀꯦ ꯍꯥꯏꯗ‌ꯦ
ꯑꯍꯣ ꯑꯩꯁꯨ ꯉꯁꯤꯗ ꯐꯤ ꯁꯨꯒꯦꯗꯤ ꯇꯧꯕꯅꯦꯕ ꯏꯌꯥꯝꯕꯅ ꯃꯥꯒꯦ ꯐꯤ ꯐꯤꯔꯣꯜ ꯁꯨꯕꯤꯌꯣꯅ ꯊꯝꯂꯝꯅꯦꯕ ꯑꯗꯣ ꯅꯨꯡꯁꯥ ꯊꯣꯛꯇꯕꯤꯌꯦ ꯑꯩꯁꯨ ꯁꯨꯕꯤꯗ꯭ꯔꯦ
ꯑꯩꯗꯤ ꯉꯁꯤ ꯁꯨꯗ꯭ꯔꯗꯤ ꯐꯔꯛ ꯇꯥꯕꯗꯨꯒꯤ ꯁꯨꯕꯅꯦꯕ
ꯅꯨꯡꯁꯥꯁꯦ ꯊꯣꯡꯂꯛꯇ꯭ꯔꯦ ꯍꯌꯦꯡꯅ ꯑꯃꯛ ꯐꯧꯕ ꯇꯥꯔꯦ
ꯎꯝ ꯑꯗꯨꯅꯦ ꯑꯩꯁꯨ ꯍꯌꯦꯡꯅ ꯁꯨꯕ ꯇꯥꯔꯦ
ꯆꯥꯛ ꯏꯟꯁꯥꯡ ꯍꯧꯔꯕ꯭ꯔꯣ ꯊꯣꯡꯕ ꯍꯧꯔꯕ꯭ꯔꯣ
ꯑꯁ ꯍꯧꯖꯤꯛꯅ ꯊꯣꯡꯒꯗꯧꯔꯤ ꯑꯩꯁꯨ꯫ ꯅꯪꯗꯤ ꯑꯥ ꯉꯁꯤꯗꯤ ꯑꯩ ꯇꯥꯒꯗꯧꯕ ꯃꯥꯜꯂꯦ꯫
ꯑꯩ ꯊꯣꯉꯔꯣꯏ ꯉꯁꯤ ꯑꯩ ꯍꯧꯖꯤꯛ ꯑꯁꯤ ꯂꯣꯏꯔꯒ ꯏꯔꯨ꯫
ꯎꯝ ꯑꯩꯗꯤ ꯉꯁꯤ ꯑꯩꯒꯤ ꯇꯥꯟ ꯂꯥꯛꯇꯕ ꯃꯥꯜꯂꯦꯅꯦꯍꯦ꯫
ꯇꯥꯟ ꯂꯩ ꯂꯩꯕ꯭ꯔꯣ ꯅꯣꯏꯕꯣ꯫
ꯑꯥ ꯃꯔꯥꯛ ꯃꯔꯥꯛ ꯗ ꯑꯗꯨꯝ ꯍꯣꯢ꯫ ꯑꯌꯨꯛꯇ ꯊꯣꯡꯗꯝꯅꯤꯅ꯫
ꯉꯁꯤ ꯉꯁꯤꯗꯤ ꯂꯣꯏꯅꯃꯛ ꯌꯨꯝꯗ ꯂꯩꯔꯝꯒꯅꯤꯅ꯫ ꯑꯌꯨꯛꯇ ꯊꯣꯡꯗꯦ ꯑꯩ꯫ ꯑꯌꯨꯛ ꯊꯣꯡꯗꯦ ꯑꯩꯗꯤ꯫ ꯎꯝ ꯑꯌꯨꯛꯇꯗꯤ ꯍꯨꯝ ꯑꯝ
ꯉꯝꯗꯦ ꯑꯌꯨꯛꯇꯗꯤ꯫
ꯎꯝ꯫ ꯐꯖꯅ ꯇꯧꯔꯒ ꯂꯩꯕ꯭ꯔꯥ ꯀ꯭ꯂꯥꯁꯗꯨ꯫
ꯑꯗꯨ ꯌꯥꯗꯦꯅꯦꯍꯦ ꯑꯗꯣ ꯅꯪ ꯍꯟꯗꯛꯀꯥꯟꯁꯦ ꯀꯩꯀꯩ ꯇꯧꯔ ꯂꯩꯕ꯭ꯔꯣ꯫
ꯑꯍꯥꯍꯥ
ꯍꯟꯗꯛꯀꯥꯟꯁꯤ ꯀꯩ ꯀꯩꯀꯩ ꯇꯧꯔꯒ ꯂꯩꯕ꯭ꯔꯣ ꯍꯟꯗꯛꯀꯥꯟ꯫
ꯑꯣ ꯍꯟꯗꯛꯀꯥꯟ ꯑꯁ ꯌꯨꯝꯒꯤ ꯊꯕꯛꯅꯦꯗ꯫
ꯑꯥ꯫
ꯑꯁ ꯉꯁꯥꯏ ꯏꯁꯩ ꯏꯁꯩ ꯏꯁꯩ ꯁꯛꯑꯒ ꯑꯩ ꯏꯊꯟꯗ ꯅꯣꯛꯄꯗꯣ ꯅꯣꯛꯄꯗꯣ꯫ ꯏꯁꯩ ꯁꯛꯄ ꯍꯥꯏꯕ꯭ꯔꯣ ꯅꯪ꯫
ꯍꯩꯇꯦꯗꯥ ꯏꯁꯩꯒꯨꯝꯕ ꯍꯩꯇꯦ ꯑꯩꯗꯤ꯫
ꯈꯣꯟꯖꯦꯜ ꯌꯥꯗꯦ ꯑꯩꯗꯤ ꯌꯥꯗꯦ ꯈꯣꯟꯖꯦꯜ ꯌꯥꯗꯦ꯫
ꯑꯁ ꯈꯪꯗ꯭ꯔꯦꯍꯦ ꯉꯁꯤ ꯑꯁ ꯉꯁꯤꯗꯣ ꯅꯨꯡꯁꯥꯗꯤ ꯊꯣꯛꯂꯛ ꯇꯦ ꯑꯗꯨ ꯁꯥꯕꯗꯤ ꯑꯁ ꯂꯣꯏꯔꯦꯍꯦ ꯍꯨꯃꯥꯡ ꯌꯥꯝ ꯊꯣꯛꯑꯦ꯫ ꯎꯝ ꯍꯨꯃꯥꯡ ꯌꯥꯝ ꯊꯣꯛꯑꯦ ꯎꯝ꯫ ꯃꯩꯁꯨ ꯃꯨꯠꯂꯦ ꯍꯧꯖꯤꯛꯅ ꯑꯃꯨꯛ ꯂꯥꯛꯄꯅꯦ꯫
ꯎꯝ ꯑꯣ ꯑꯃꯨꯛ ꯂꯥꯛꯈ꯭ꯔꯕꯣ ꯑꯩ ꯉꯁꯥꯏꯗꯤ ꯇꯤꯚꯤ ꯌꯦꯡꯉꯝꯕꯅꯦꯕ꯫
ꯍꯧꯖꯤꯛ ꯂꯥꯛꯑꯦ ꯍꯧꯖꯤꯛꯅ ꯆꯥꯛ ꯊꯣꯡꯒꯗꯧꯔꯦ ꯑꯈꯣꯏꯁꯨ꯫
ꯑꯣ ꯉꯁꯥꯏꯒꯤ ꯂꯥꯛꯇꯕꯅꯦ꯫
ꯎꯝ ꯀꯔꯤ ꯑꯦꯟꯁꯥꯡ ꯊꯣꯡꯒꯦꯔꯣ ꯅꯪ꯫
ꯈꯪꯗꯦꯗ ꯀꯔꯤ ꯏꯟꯁꯥꯡ ꯊꯣꯡꯗꯣꯏꯅꯣ꯫ ꯉꯁꯤ ꯑꯌꯨꯛ ꯀꯩ ꯏꯟꯁꯥꯡ ꯆꯥꯒꯦ ꯅꯣꯏ꯫
ꯉꯁꯤ ꯁꯧꯒ꯭ꯔꯤ ꯆꯥꯏꯌꯦ꯫
ꯑꯣ ꯍꯥꯎꯅꯤꯗ꯫
ꯎꯝ ꯁꯧꯒ꯭ꯔꯤꯗꯤ ꯑꯗꯨꯝ ꯍꯥꯎꯋꯦ
ꯀꯤ ꯇꯥꯏꯌꯦ꯫
ꯑ ꯎ ꯎꯇꯤ ꯀꯔꯤ ꯎꯇꯤ ꯅꯣ
ꯎꯝ꯫
ꯃꯅꯥ ꯃꯁꯤꯡ ꯈꯛꯇꯪ ꯍꯥꯞꯄ꯭ꯔꯥ ꯅꯠꯇ꯭ꯔꯒ ꯁꯣꯏꯕꯨꯝ꯫ ꯁꯣꯏꯖꯤꯟ ꯁꯣꯏꯖꯤꯟ ꯅ ꯁꯣꯏꯕꯨꯝ꯫ ꯎꯁꯣꯏ ꯑꯣꯏꯔꯝꯒꯅꯤꯗ ꯎꯁꯣꯏ ꯑꯣꯏꯔꯝꯒꯅꯤ ꯑꯌꯣ ꯌꯣ ꯌꯣ꯫
ꯃꯃꯤꯡ ꯈꯪꯗꯦ ꯑꯩꯗꯤ ꯁꯣꯏꯕꯨꯝ ꯈꯛꯇꯪ ꯁꯣꯢ ꯑ ꯁꯣꯢꯕꯨꯝ ꯈꯇꯪ ꯍꯥꯢꯕꯅꯤ
ꯎꯁꯣꯏ ꯎꯁꯣꯏ ꯑꯣꯏꯔꯝꯒꯅꯤ꯫
ꯍꯣꯏ ꯎꯁꯣꯏ ꯑꯣꯢꯔꯝꯅꯤ ꯑꯗꯨꯗꯤ ꯑ ꯉꯁꯤꯗꯤ ꯏꯃꯥ ꯕꯥꯗꯣ ꯂꯧ ꯆꯠꯂꯦꯕ꯫ ꯉꯔꯥꯡꯁꯨ ꯏꯄꯥ ꯆꯠꯄꯅꯦꯕ ꯑꯗꯨ ꯃꯥꯅ ꯄꯣꯔꯛꯄ꯫
ꯉꯁꯤ꯫
ꯑꯥ ꯆꯠꯂꯦ ꯍꯣꯏ ꯉꯁꯤꯁꯨ ꯉꯥꯁꯥꯏ ꯍꯜꯂꯛ꯫ ꯍꯩꯔꯥꯡꯁꯤꯗꯤ ꯑꯩꯈꯣꯏꯗꯤ ꯂꯧꯗꯣ ꯀꯥꯅꯤꯡꯉꯥꯏ ꯑ꯫ ꯀꯩꯅꯣ ꯈꯪꯗꯦꯗ ꯑꯍꯥꯎꯍꯥꯎꯕ ꯊꯥꯗꯕꯅꯤꯅ ꯂꯧꯗ꯫
ꯎꯝ꯫
ꯈꯪꯗꯦ ꯄꯨꯔꯛꯇꯕ ꯃꯥꯜꯂꯦꯗ꯫
ꯍꯧꯗ꯫ ꯎꯝ꯫
ꯈꯪꯗꯦ ꯂꯧ ꯄꯤꯛꯄꯅꯤꯅ꯫
ꯑꯩꯒꯤꯁꯨ ꯂꯣꯏꯅ ꯁꯨꯅ ꯊꯥꯔꯅꯤ꯫ ꯎꯝ ꯆꯠꯁꯦ ꯋꯦꯗꯔ ꯑꯁꯤ꯫ ꯑꯩꯈꯣꯏꯗꯤ ꯂꯩꯇꯦ ꯍꯟꯗꯛ ꯀꯔꯤꯁꯨ ꯂꯩꯇꯦ ꯍꯧꯖꯤꯛ ꯌꯨꯝꯗ ꯈꯛꯇ ꯉꯥꯏꯔꯦ꯫
ꯑꯗꯣ ꯌꯨꯝꯗ ꯑ ꯌꯥꯝ ꯌꯥꯝ ꯊꯥꯔꯝꯅꯤꯅ ꯎꯝ꯫
ꯂꯩꯇ꯭ꯔꯦ ꯌꯨꯝꯗꯁꯨ ꯂꯣꯏꯅ ꯂꯧꯊꯣꯛꯈ꯭ꯔꯦ ꯊꯥꯐꯝꯁꯨ ꯂꯩꯇ꯭ꯔꯦ ꯍꯧꯖꯤꯛ꯫
ꯀꯛ ꯀꯅꯥꯅ ꯂꯧꯊꯣꯛꯄ꯭ꯔꯣꯅꯦ꯫
ꯑꯁꯤ꯫ ꯁꯤ ꯑꯩꯈꯣꯏ ꯀꯩꯅꯣ ꯇꯧꯕꯗꯣ ꯌꯨꯝ ꯑꯃꯟꯕ ꯑꯃ ꯂꯧꯊꯣꯛꯄꯗꯣ꯫
ꯑꯥ꯫
ꯑꯗꯨꯗꯒꯤ ꯂꯣꯏꯅ ꯊꯣꯛꯈ꯭ꯔꯦ ꯀꯔꯤꯁꯨ ꯌꯥꯎꯗ꯭ꯔꯦ꯫
ꯑꯣꯥ ꯑꯥ ꯅꯣꯏꯗꯤ ꯌꯨꯝ ꯐꯖꯕ꯫ ꯑꯣ ꯍꯣ ꯍꯧ꯫ ꯍꯧꯖꯤꯛ ꯈꯛꯇ ꯑꯣꯏꯔꯝꯅꯤ ꯉꯁꯥꯏꯒꯤ ꯂꯥꯛꯄꯅꯦ꯫
ꯎꯝ ꯑꯗꯣ ꯑꯁ ꯆꯥꯛ ꯊꯣꯡꯕꯗ ꯌꯥꯝ ꯕꯦꯔꯥ ꯀꯥꯏꯌꯦ ꯑꯃꯨꯛ ꯂꯧꯊꯣꯛ ꯑꯃꯨꯛ ꯂꯧꯁꯤꯟ꯫
ꯑꯣ ꯅꯣꯢꯁꯤ ꯏꯟꯗꯛꯁꯟꯗ ꯊꯣꯡꯕ꯭ꯔꯣ꯫
ꯍꯥ
ꯏꯟꯗꯛꯁꯟꯗ ꯊꯣꯡꯕ꯭ꯔꯣ ꯅꯣꯏꯁꯨ꯫
ꯅꯠꯇꯦ ꯏꯟꯗꯛꯁꯟ ꯂꯩꯇꯦ ꯑꯩꯈꯣꯏ ꯑꯣ ꯀꯩꯅꯣꯗ ꯊꯣꯡꯕ꯫ ꯑꯣ ꯔꯥꯏꯁ ꯑꯦ ꯄꯔꯦꯛ ꯑꯦ ꯃꯩꯒꯤ ꯀꯩꯅꯣꯗ ꯊꯣꯡꯕ꯫
ꯈꯣꯏꯒꯤꯂꯩ ꯁꯦ꯫ ꯁꯅꯔꯩ ꯉꯥꯛꯇꯉꯥꯏꯔꯅꯦ ꯍꯦ꯫
ꯍꯧꯗꯣꯡ ꯁꯤꯡꯅ ꯃꯔꯣꯟ ꯑꯃ꯫
ꯑꯗꯣꯢ ꯍꯧꯗꯣꯡ ꯀꯌꯥ ꯂꯩꯒꯦ꯫
ꯑꯈꯣꯏ ꯍꯧꯗꯣꯡ ꯃꯔꯤ ꯂꯩꯌꯦ꯫
ꯑꯣꯢ ꯌꯥꯝꯃꯤꯍꯦ꯫
ꯇꯔꯦꯠ ꯂꯩꯔꯝꯕꯅꯦ ꯍꯥꯏ ꯑꯗꯣ ꯑꯩꯈꯣꯏ ꯌꯨꯝ ꯊꯥꯗꯣꯛꯑꯒ ꯀꯨꯏꯅ꯫ ꯕ ꯑꯗꯨꯒꯤ ꯍꯜꯂꯛꯄꯗ ꯐꯔꯦ ꯑꯦ ꯑꯍꯥꯟꯕꯗꯤ ꯑꯃꯈꯛꯇꯪ ꯂꯩꯔꯝ ꯕꯅꯦ ꯃꯤ ꯂꯩꯇ꯭ꯔꯗꯤ ꯍꯧꯗꯣꯡꯁꯨ ꯂꯩꯇꯦ ꯍꯥꯏꯕꯅꯦꯕ ꯑꯗꯣ꯫ ꯎꯝ ꯈꯔ ꯂꯩꯔꯒ ꯑꯃꯨꯛ ꯑꯃ ꯂꯥꯛꯑꯦ ꯑꯅꯤ ꯂꯥꯛꯄ ꯑꯗꯣ ꯈꯔ ꯂꯩꯔꯒ ꯑꯃꯨꯛ꯫ ꯑꯅꯤꯂ ꯑꯗꯨ ꯃꯔꯤꯗꯤ ꯁꯨꯈ꯭ꯔꯦ ꯑꯗꯨ ꯇꯔꯦꯠ ꯁꯨꯕꯅꯦ ꯍꯥꯏꯌꯦ ꯑꯗꯨ꯫ ꯃꯥꯡꯈꯔꯕꯔ ꯍꯟꯅꯗꯤ꯫ ꯇꯔꯥ ꯍꯦꯟꯕꯅꯦ ꯑꯩꯈꯣꯏ ꯍꯧꯗꯣꯡ ꯍꯧꯗꯣꯡꯂꯤ ꯑꯗꯨ ꯌꯥꯝ ꯅꯨꯡꯉꯥꯏꯕꯅꯦ꯫
ꯑꯗꯣ ꯅꯣꯡꯃ ꯀꯣꯏꯕ ꯆꯠꯁꯤꯗꯅ ꯑꯩꯈꯣꯏꯁꯨ꯫
ꯀꯥꯏꯗ꯫
ꯈꯪꯒꯦ ꯑꯗꯨꯝ ꯀꯣꯏꯕ ꯆꯠꯁꯦꯗꯅ ꯅꯨꯃꯤꯠ ꯑꯃ꯫ ꯑꯐꯥꯕ ꯌꯦꯡꯉꯒ꯫ ꯐ꯭ꯔꯤꯗ ꯂꯩꯔꯤꯉꯩꯗ ꯀꯣꯏꯕ꯫ ꯆꯠꯁꯦ ꯃꯌꯥꯝ ꯅꯨꯄꯤꯁꯤꯡ꯫
ꯍꯥꯎ ꯍꯥꯎꯕ ꯆꯥꯔꯒ
ꯑꯣ ꯑꯗꯨ ꯀꯗꯥꯏꯗꯅꯣ ꯃꯐꯝꯗꯨ ꯖꯒꯥ ꯑꯦ ꯀꯔꯤꯑꯕ ꯀꯣꯟꯅ ꯈꯟꯅꯔꯁꯦ
ꯊꯪꯗꯦ ꯖꯒꯥꯗꯤ
ꯑꯣ ꯑꯗꯨ ꯖꯒꯥꯗꯣ ꯀꯣꯟꯅ ꯈꯟꯅꯔꯁꯦ
ꯍꯣꯏ ꯈꯟꯅꯁꯦ ꯀꯣꯅ ꯑꯗꯣ ꯅꯨꯄꯤ ꯑꯐꯕ ꯌꯦꯡꯉꯒ ꯑꯩꯈꯣꯏꯁꯨ ꯆꯠ ꯇꯨ ꯌꯥꯏꯅ
ꯍꯣꯏ
ꯌꯥꯝ ꯕꯤꯖꯤ ꯑꯣꯏꯕ꯭ꯔꯅꯦ ꯍꯟꯗꯛꯀꯥꯟ
ꯍꯧꯖꯤꯛ ꯍꯟꯗꯛꯇꯤ ꯌꯥꯝꯅꯗꯤ ꯑꯣꯏꯗꯦꯗ
ꯎꯝ
ꯁꯥꯔꯦ ꯉꯁꯥꯏꯒꯤ ꯊꯣꯛꯇ꯭ꯔꯒ ꯍꯧꯖꯤꯛ ꯈꯛꯇ ꯊꯣꯛꯏꯅꯦ
ꯑꯗꯨ ꯊꯣꯛꯀꯗꯧꯕ ꯃꯇꯝꯗꯣ ꯊꯣꯛ
ꯎꯝ ꯍꯣꯢ ꯑꯁ ꯑꯩꯗꯤꯀꯣ ꯍꯟꯗꯥꯛꯒꯥꯟ ꯑꯥ ꯋꯦꯗꯔꯅꯔꯥ ꯏꯁꯤꯡꯅꯔꯥ ꯈꯪꯗꯦ ꯁꯝ ꯀꯦꯡꯕꯗꯨ ꯀꯦꯡꯕꯗꯨ
ꯑꯁ ꯑꯩꯒꯤ ꯁꯝꯗꯤ ꯂꯩꯇ꯭ꯔꯦ ꯀꯔꯤ ꯀꯔꯤꯅꯣ ꯇꯩꯌꯦ ꯑꯗꯨꯕꯨ ꯑꯁ ꯄꯨꯔꯛꯇꯦ ꯑꯃꯐꯥꯎ
ꯀꯦꯟꯕꯅ ꯂꯣꯏꯔꯦ ꯑꯩꯒꯤꯗꯤ ꯁꯝꯖꯦ ꯌꯥꯗ꯭ꯔꯦ
ꯑꯣ ꯑꯩꯒꯤꯁꯨ ꯀꯦꯟꯕꯅꯦ ꯌꯥꯝꯅ
ꯅꯣꯏꯒꯤꯗꯤ ꯌꯥꯝꯃꯤꯗ
ꯑꯁ ꯑꯩꯒꯤꯗꯤ ꯌꯦꯡꯕ ꯀꯥꯟꯗꯗꯤ ꯌꯥꯝꯅ ꯎꯕ ꯑꯗꯨꯕꯨ ꯑꯁ ꯌꯥꯗ꯭ꯔꯦ ꯀꯩꯅꯣ ꯈꯇꯪ ꯀꯔꯤ ꯍꯥꯏꯕ꯭ꯔꯥ ꯁꯝ ꯂꯩꯇꯕꯅꯦ ꯃꯊꯛꯇꯒꯤ ꯂꯣꯏꯅ ꯎꯈ꯭ꯔ ꯁꯝ ꯎꯗ꯭ꯔꯕꯅꯦ ꯑꯩꯒꯤꯗꯣ
ꯑꯩꯒꯤꯁꯨꯅꯦ ꯑꯩꯒꯤꯁꯨꯅꯦ ꯆꯞ ꯃꯥꯟꯅꯩ ꯅꯪ ꯅꯪ ꯅꯪꯒꯤꯗꯤ ꯈꯔ ꯐꯩ ꯑꯩꯒꯤꯗꯤ ꯌꯥꯗ꯭ꯔꯕꯅꯦ ꯑꯁꯤ ꯊꯥꯗꯤ ꯑꯁꯤ ꯑꯁꯤ ꯊꯥꯗꯒꯤ ꯍꯧꯅꯤ ꯑꯩꯒꯤꯗꯣ ꯅꯍꯥꯟꯗꯤ ꯈꯔ ꯐꯕꯅꯦꯕ ꯑꯁꯤ ꯊꯥꯗ ꯎ ꯍꯥꯟꯗꯥꯛ
ꯇꯄ꯭ꯔ ꯎꯝ ꯑꯣ ꯑꯩꯒꯤꯗꯤ ꯑꯗꯨꯝ ꯏꯔꯨꯔꯗꯤ ꯀꯔꯤ ꯁꯝꯒꯨꯝꯕ ꯍꯥꯠꯂꯗꯤ ꯑꯦ ꯀꯌꯥꯃꯨꯛ
ꯑꯩꯒꯤꯁꯨꯅꯦ ꯍꯥꯏꯅꯨ ꯏꯔꯨꯗ꯭ꯔꯁꯨ ꯑꯩꯗꯤ ꯁꯝ ꯍꯠꯂꯗꯤꯀꯣ ꯌꯥꯝ ꯇꯥꯕꯅꯦ
ꯎꯝ ꯇꯧꯋꯦ ꯑꯩꯒꯤꯁꯨ ꯏꯁꯤꯡ ꯏꯁꯤꯡꯅ ꯔꯣ ꯀꯔꯤꯅꯔꯣ ꯈꯪꯗꯦ
ꯍꯪꯗꯦ ꯑꯩꯗꯤ ꯏꯁꯤꯡ ꯁꯦꯝꯄꯨꯅꯁꯨ ꯃꯥꯜꯂꯦ ꯑꯩꯗꯤ ꯑꯗꯨꯒꯤ ꯑꯩ ꯁꯦꯝꯄꯨ ꯆꯦꯟꯖ ꯇꯧꯕꯅꯦꯕ
ꯑꯝ
ꯑꯣ ꯈꯪꯗꯦ
ꯁꯦꯝꯄꯨ ꯈꯪꯗꯦ ꯀꯨꯏꯈ꯭ꯔꯦ ꯑꯩꯒꯤꯗꯤ
ꯑꯩꯗꯤ ꯍꯥꯟꯗꯥꯛ ꯊꯥꯅ ꯍꯦꯟꯅ ꯅꯍꯥꯟꯁꯨ ꯑꯗꯨꯝ ꯇꯥꯏꯑꯦ ꯀꯦꯔꯤ ꯑꯗꯨ ꯑꯣꯏꯔꯁꯨ ꯍꯟꯗꯛ ꯊꯥꯅꯒꯣ ꯑꯃꯨꯛ ꯍꯦꯟꯖꯤꯟꯕ ꯀꯤꯈ꯭ꯔꯕꯅꯦ ꯑꯩꯗꯤ ꯎꯄꯥꯢ ꯂꯩꯩꯇꯦ ꯑꯗꯣ ꯀꯔꯤ ꯌꯦꯟꯁꯥꯡ ꯊꯣꯡꯅꯤ ꯍꯥꯏꯕ ꯅꯪ ꯊꯣꯡꯉꯣꯢ ꯍꯥꯏꯕ꯭ꯔꯥ
ꯑꯩ ꯊꯣꯡꯉꯣꯢ ꯉꯁꯤ ꯑꯁ ꯑꯩ ꯈꯪꯗ꯭ꯔꯦ ꯑꯩ ꯑꯗꯨ ꯃꯃꯤꯡꯗꯣ ꯎꯁꯣꯢꯁꯨ ꯂꯧ ꯍꯟꯗꯛ ꯃꯆꯥ ꯃꯆꯥ ꯎꯁꯣꯏꯗꯣ
ꯎꯝ ꯍꯣꯏ ꯈꯪꯉꯦ
ꯈꯪꯕ꯭ꯔꯥ ꯈꯪꯗꯕ꯭ꯔꯥ ꯍꯥ
ꯈꯪꯉꯦ ꯈꯪꯉꯦ ꯈꯪꯉꯦ
ꯈꯪꯉꯦ ꯑꯗꯨ ꯑꯗꯨꯗꯣ ꯉꯁꯤ ꯂꯩꯔꯛꯄ ꯏꯃꯥꯅ ꯂꯨꯄꯥ ꯌꯥꯡꯈꯩꯒꯤ ꯃꯥꯊꯛ ꯂꯩꯀꯥꯏꯗꯒꯤ ꯃꯥꯊꯛ ꯂꯩꯀꯥꯏꯗꯒꯤꯅꯦ ꯍꯥꯏꯌꯦ ꯎꯝ ꯑꯗꯨꯒꯤ ꯑꯗꯨ ꯑꯗꯨ ꯎꯜ ꯑꯥ ꯆꯝꯐꯨꯠ ꯑꯣꯏꯅ ꯆꯥꯔꯅꯤ ꯑꯗꯨꯒ ꯏꯔꯣꯝꯕꯔꯥ ꯀꯔꯤꯔ ꯑꯃ ꯇꯧꯔꯒ ꯆꯥꯒꯗꯧꯕ ꯃꯥꯜꯂꯦ ꯉꯁꯤꯅ ꯑꯍꯥꯟꯕ ꯑꯣꯏꯒꯗꯕꯅꯦ ꯍꯟꯗꯛ ꯆꯍꯤꯒꯤ ꯑꯣꯏꯅ
ꯑꯣ ꯉꯔꯥꯡ ꯅꯍꯥꯟꯗꯣ ꯏꯅꯦ ꯑꯃꯅ ꯊꯔꯣꯏ ꯄꯤꯕꯅꯦꯕ ꯑꯁ ꯀꯌꯥꯃꯨꯛꯁꯨ ꯍꯥꯎꯒ꯭ꯔꯥꯕ
ꯑꯣ
ꯃꯥꯊꯛꯇꯒꯤ ꯈꯨꯟꯕꯅꯦ ꯍꯥꯏꯌꯦ ꯈꯪꯗꯦ ꯃꯊꯛ ꯀꯥꯏꯗꯥꯔ
ꯅꯣꯏꯗꯤ ꯍꯩꯒꯨꯝꯕ ꯂꯩꯕ꯭ꯔꯥ ꯀꯩ ꯀꯩ ꯍꯩ ꯂꯩꯕ
ꯑꯁ ꯀꯔꯤꯁꯨ ꯂꯩꯇꯦ ꯍꯩꯅꯧ ꯈꯛꯇꯪ ꯂꯩꯕ ꯑꯗꯨꯁꯨ ꯇꯤꯟ ꯂꯣꯏꯅ ꯆꯥꯏꯌꯦ ꯆꯥꯕ ꯌꯥꯗꯦ